ꯀꯃꯥꯏꯟ ꯀꯃꯥꯏꯟ ꯇꯧꯔꯤꯒꯦ
ꯍꯂꯣ
ꯍꯜꯂꯣ ꯍꯜꯂꯣ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯑꯣ
ꯑꯣ ꯅꯪꯗꯤ ꯅꯪꯗꯤ ꯀꯔꯝ ꯀꯔꯝ ꯄꯥꯜꯂꯤꯒꯦꯅꯦ ꯑꯗꯨꯝ ꯅꯨꯡꯉꯥꯏꯔꯤ ꯄꯥꯡꯅ ꯁꯥꯟꯅꯕ ꯂꯩꯔꯤꯗꯨꯅꯤ ꯑꯗꯣ ꯍꯟꯗꯛ ꯁꯨꯇꯤ ꯐꯪꯕꯁꯦ ꯀꯥꯏ ꯀꯥꯏ ꯆꯠꯁꯤ ꯍꯥꯏꯅꯣ
ꯈꯪꯗꯦꯅꯦ ꯍꯦ ꯑꯩꯈꯣꯏ ꯄꯥꯔꯇꯤ ꯈꯔ ꯄꯨꯟꯁꯤꯜꯂꯒ ꯑꯃꯨꯛꯇꯪꯗꯤ ꯀꯣꯏꯊꯣꯛꯎ ꯐꯕꯅꯦ ꯍꯟꯗꯛꯀꯤ ꯁꯨꯇꯤꯁꯤꯗ
ꯍꯟꯗꯛꯀꯤ ꯁꯨꯇꯤꯁꯤꯗ ꯌꯥꯏꯅꯦ ꯉꯦ ꯄꯨꯟꯗꯕꯁꯨ ꯀꯨꯏꯔꯦ ꯅꯣꯡ ꯐꯥꯗꯣꯛ ꯄꯨꯟꯊꯣꯛꯄꯁꯨ ꯌꯥꯕꯖꯥꯠꯅꯤ
ꯎꯝ ꯑꯗꯨ ꯀꯃꯥꯏꯅ ꯇꯧꯔꯒ ꯆꯠꯄꯤ ꯈꯣꯠꯄꯤꯒꯤ ꯇꯧꯕ
ꯇꯧꯔꯁꯤ ꯀꯩꯅꯣ ꯌꯥꯏ ꯅꯣꯡꯃ ꯑꯃ ꯃꯇꯝ ꯍꯥꯏꯅꯔꯒ ꯎꯝ ꯍꯟꯗꯛ ꯂꯥꯛꯏꯕ ꯁꯟꯗꯦꯁꯤꯗ ꯍꯦꯛꯇ ꯄꯨꯜꯂꯁꯤꯅꯦ
ꯌꯥꯏꯌꯦ ꯑꯗꯨꯁꯨ ꯑ ꯃꯤꯗꯣ ꯑꯗꯨꯝ ꯃꯤ ꯌꯥꯝꯃꯒꯗꯤ ꯍꯦꯟꯅ ꯑꯗꯨ ꯅꯨꯡꯉꯥꯏꯗꯣꯏꯅꯦ ꯋꯥꯔꯤꯗꯣ ꯃꯌꯥꯝ ꯊꯣꯛꯀꯗꯣꯏꯅꯦ ꯑꯗꯨꯗꯨꯅ ꯑꯩꯈꯣꯏ ꯑꯇꯩꯗꯨꯁꯨ ꯄꯥꯎ ꯄꯤꯔꯒꯅꯦ
ꯎꯝ ꯆꯠꯅꯕꯒꯤ ꯍꯥꯏꯔꯁꯦ ꯑꯗꯨ ꯀꯥꯏ ꯀꯥꯏ ꯆꯠꯁꯦ ꯍꯥꯏꯅꯣ ꯍꯧꯖꯤꯛ
ꯃꯦꯟ ꯑꯣꯏꯅꯗꯤ ꯑ ꯂꯣꯛꯇꯥꯛꯁꯦ ꯆꯠꯅꯤꯡꯉꯦ ꯅꯥꯏꯠ ꯏꯁꯇꯦ ꯇꯧꯐꯝꯗꯣ ꯑꯗꯨꯗꯣ ꯆꯠꯂꯨꯁꯤ ꯀꯩꯅꯣ ꯃꯌꯥꯝ ꯄꯨꯜꯂꯒ ꯅꯨꯡꯉꯥꯏꯅꯤ
ꯌꯥꯏꯦ ꯑꯗꯨꯗꯤ ꯑꯌꯨꯛꯇꯣ ꯉꯟꯇꯥꯅ ꯍꯧꯒꯠꯅꯔꯒ ꯀꯥꯏꯗꯅꯣꯝ ꯊꯦꯡꯅꯔꯒ ꯊꯥꯡꯃꯩ ꯏꯕꯟꯒꯤ ꯆꯩꯔꯥꯎ ꯆꯦꯡꯗꯣ ꯍꯥꯟꯅ ꯀꯥꯊꯣꯛꯔꯕ ꯃꯇꯣꯟ ꯇꯥꯅ ꯎ ꯑꯗꯨꯒ ꯑꯗꯨꯝ ꯑꯗꯩ ꯀꯨꯝꯃꯛꯄꯗꯗꯤ ꯑꯗꯨꯝ ꯄꯨꯡ ꯇꯔꯦꯠ ꯅꯤꯄꯥꯜ ꯑꯗꯨꯋꯥꯏꯗꯗꯤ ꯇꯥꯗꯧ ꯃꯥꯜꯂꯦ ꯑꯗꯨꯒ ꯑꯗꯨꯋꯥꯏꯗ ꯆꯨꯍꯤꯡ ꯑꯃ ꯀꯩꯅꯣꯝꯃ ꯊꯛꯆꯤꯜꯂꯒ ꯑꯗꯨꯝ ꯄꯨꯂꯞ ꯄꯨꯜꯂ ꯍꯥꯏꯗꯕ ꯌꯥꯔꯦ ꯎꯝ
ꯑꯣꯀꯦ ꯇꯥꯔꯦ ꯑꯗꯨ ꯑꯗꯨꯒꯤ ꯑꯩꯈꯣꯏꯅ ꯁꯝꯅ ꯍꯥꯏꯔꯕꯗ ꯋꯥꯛꯀꯤꯡꯁꯦ ꯊꯥꯡꯃꯩꯄꯟ ꯆꯠꯂꯨꯔꯦ ꯍꯥꯏꯔꯁꯦꯕꯀꯣ ꯑꯗꯒꯤ ꯍꯥꯏꯐꯦꯠ ꯑꯗꯨꯗ ꯍꯜꯂꯛꯄꯗ ꯑꯗꯨꯝ ꯀꯪꯂꯥ ꯀꯩ ꯊꯦꯡꯅꯔꯅꯤ ꯀꯪꯂꯥꯗ ꯍꯥꯏꯐꯦꯠ ꯆꯪꯍꯟꯕꯁꯦ
ꯎꯝ ꯀꯪꯂꯅꯥꯒꯤ ꯂꯥꯏ ꯎꯝ ꯎꯝ ꯎꯝ ꯑꯗꯨꯗ ꯍꯥꯏꯐꯦꯠ ꯂꯥꯏ ꯈꯣꯏꯔꯝꯃꯕꯁꯨ ꯌꯥꯏ ꯃꯐꯝ ꯐꯖ ꯐꯖꯕ ꯌꯥꯝ ꯂꯩꯕꯅꯤ ꯀꯪꯂꯥ ꯃꯅꯨꯡꯗꯁꯨ ꯑꯗꯨꯝ
ꯎ ꯑꯩꯗꯤ ꯑꯉꯥꯡ ꯑꯣꯏꯅ ꯆꯠꯕꯗꯒꯤ ꯆꯠꯄꯤꯕ ꯑꯗꯨꯅ ꯑꯗꯨꯝ ꯑꯩꯏ ꯌꯧꯁꯤꯟꯂꯧꯕ ꯌꯥꯏ
ꯎꯝ ꯑꯩꯁꯨ ꯀꯨꯏꯔꯦꯗ ꯆꯪꯉꯦ ꯀ
ꯁꯥꯗꯣ ꯐ꯭ꯔꯦꯁ ꯑꯣꯏꯊꯣꯛꯑꯒ ꯍꯤꯌꯥꯡꯊꯥꯡ ꯒꯥꯔꯗꯦꯟ ꯂꯩꯕꯗꯣ
ꯑꯥ ꯑꯥ ꯑꯥ ꯀꯩꯅꯣꯒꯤ ꯑꯅ ꯑꯅꯧꯕ ꯑꯃ ꯁꯥꯏ ꯍꯥꯏꯕꯅꯤꯅꯦ ꯑꯗꯨꯒꯤꯗꯣ
ꯍꯣꯏ ꯑꯗꯨꯒꯤꯗꯨꯒ ꯆꯠꯂꯁꯦ ꯑꯗꯨꯗꯨꯒ ꯆꯥꯛ ꯇꯣ ꯆꯀ ꯑꯁꯤ ꯃꯈ ꯂꯒ
ꯎꯝ ꯎꯝ ꯌꯥꯏ ꯑꯗꯨ ꯃꯐꯝꯕꯨ ꯆꯥꯐꯝ ꯊꯛꯐꯝꯗꯨ ꯅꯨꯡꯉꯥꯏꯒꯗ꯭ꯔꯥ ꯐꯖꯅ ꯂꯩꯕ ꯀꯨꯃꯥꯏꯅ ꯇꯧꯒꯦ ꯌꯥꯝ ꯐꯖꯅ ꯂꯩꯕꯅꯦ ꯑꯗꯨꯒꯤ ꯃꯐꯝꯗꯨꯁꯨ
ꯍꯛ ꯃꯆꯥ ꯃꯆꯥ ꯂꯝ ꯄꯤꯔꯦ ꯑꯗꯒꯤ ꯎ ꯒꯥꯔꯗꯦꯟ ꯑꯉꯥꯡꯈꯩꯈꯩ ꯁꯥꯟꯅꯕ ꯑꯃꯁꯨ ꯌꯥꯎꯔꯦ ꯑꯗꯒꯤ ꯄꯨꯈꯤ ꯆꯥꯎꯅ ꯆꯥꯎꯅ ꯂꯩꯔꯒ ꯄꯨꯈꯤ ꯅꯥꯀꯟꯗꯨꯗꯒ ꯍꯜꯂꯨ ꯃꯆꯥ ꯃꯆꯥ ꯂꯩꯔꯒ ꯑꯩꯈꯣꯏꯅ ꯇꯒꯤꯗꯨꯗ ꯊꯣꯡꯕ ꯊꯥꯛꯄ ꯂꯣꯏ ꯌꯥꯔꯦ ꯑꯗꯨ ꯃꯐꯝꯗꯨꯗ ꯃꯌꯥꯝ ꯄꯨꯜꯂꯒ ꯑꯗꯨꯗꯒꯤ ꯏꯁꯇꯥꯔꯠ ꯇꯧꯔꯁꯦꯕ ꯑꯩꯈꯣꯏꯒꯤ ꯀꯩꯅꯣꯁꯦ ꯊꯞ ꯀꯥꯛꯇ ꯂꯦꯈꯕꯗꯤꯖꯦ
ꯑꯗꯨꯗꯤ ꯑꯗꯨꯒꯤ ꯃꯌꯥꯏ ꯂꯝꯕꯤꯗ ꯁꯨꯝ ꯀꯩꯅꯣ ꯆꯠꯈ꯭ꯔꯒꯗꯤ ꯃꯌꯥꯏ ꯂꯝꯕꯤꯗ ꯁꯨꯝ ꯆꯠꯂꯒ ꯍꯧꯖꯤꯛꯀꯤ ꯀꯦ ꯄꯤ ꯀꯣꯂꯦꯖꯀ ꯂꯩꯕꯗꯣ ꯑꯗꯨꯗꯣ ꯈꯤꯇꯪ ꯍꯦꯜꯂꯒ ꯃ ꯃꯄ ꯄꯥꯃꯜ ꯑꯃ ꯂꯩꯕꯅꯦꯕ ꯑꯗꯨ ꯊꯝꯕꯥꯒꯁꯨ ꯁꯥꯠꯂꯒ ꯆꯤꯡꯈꯣꯡꯗꯤ ꯑꯣꯏꯗꯣꯏꯅꯤ ꯑꯗꯨ ꯊꯝꯕꯥꯜꯒ ꯁꯥꯠꯂꯒ ꯄꯨꯈ꯭ꯔꯤꯗꯒ ꯉꯥꯛ ꯀꯌꯣꯒ ꯌꯥꯝꯅ ꯐꯖꯕ ꯃꯐꯝ ꯑꯃꯁꯨ ꯂꯩꯅꯤ ꯑꯗꯨꯔꯣꯝꯗꯒꯤ ꯐꯥꯎꯗꯣꯛꯈ꯭ꯔꯁꯦ ꯑꯗꯨꯗꯨ ꯌꯦꯡꯉꯝꯃꯒ
ꯌꯥꯏꯌꯦ ꯌꯥꯏꯌꯦ ꯑ ꯃꯣꯏꯔꯥꯡ ꯌꯧꯔꯀꯥꯟꯗ ꯂꯣꯛꯇꯥꯛ ꯂꯦꯛꯐꯝꯗꯨꯣ ꯌꯧꯗ꯭ꯔꯤꯉꯩꯗ ꯁꯦꯟꯗ꯭ꯔꯥꯄꯦꯠ ꯆꯪꯉꯝꯝꯕꯁꯦ ꯁꯦꯟꯗ꯭ꯔꯥ
ꯀꯖ꯭ꯔꯥꯁꯨ ꯌꯥꯝ ꯐꯖꯔꯦ ꯍꯥꯏꯕꯅꯤ ꯑꯗꯨꯀꯥꯟ ꯅꯧꯅꯁꯤꯡꯗꯨ ꯁꯦꯝꯒꯠꯄꯒꯤ ꯃꯣꯏ ꯀ꯭ꯂꯥꯁꯤꯛꯅ ꯁꯦꯟꯗ꯭ꯔꯥꯗ ꯑꯃꯁꯨ ꯄꯥꯏꯔꯒ ꯃꯣꯏ ꯔꯤꯖꯣꯔꯠꯀꯤ ꯇꯥꯏꯞꯇꯨꯁꯨ ꯈꯔ ꯁꯥ ꯃꯥꯜꯂꯦꯅ
ꯎꯝ ꯌꯥꯝ ꯐꯖꯅ ꯁꯦꯝꯃꯦ ꯍꯥꯏꯕꯅꯤ ꯍꯧꯖꯤꯛꯀꯥꯟꯗꯤ
ꯎꯝ ꯂꯨꯍꯣꯡꯕ ꯀꯩꯀꯩ ꯃꯇꯝꯗꯒ ꯐꯣꯇꯣ ꯁꯨꯠ ꯇꯧꯕꯗꯣ ꯑꯗꯨ ꯃꯐꯝꯅꯤ ꯇꯅꯔꯦ ꯎꯝ ꯄ꯭ꯔꯤ ꯋꯦꯗꯤꯡ ꯁꯣꯔꯠ ꯀꯌꯥꯝ ꯀꯥꯞꯅꯕ ꯎꯋꯦꯕ
ꯑꯥ ꯑꯝ ꯎ
ꯎꯝ ꯑꯗꯨꯁꯨ ꯆꯪꯉꯝꯃꯒ ꯑꯩꯈꯣꯏꯁꯦ ꯑꯇꯣꯞ ꯃꯐꯝꯗꯨꯗꯤ ꯆꯪꯉꯝꯂꯁꯦ ꯑꯗꯨꯝ ꯑꯗꯨꯒ ꯃꯦꯟ ꯑꯣꯏꯅ ꯂꯣꯛꯇꯥꯛꯀꯤꯗꯗꯤ ꯅꯨꯡꯗꯥꯡꯒꯤꯗꯅ
ꯑꯗꯨꯅ ꯅꯨꯡꯗꯥꯡ ꯋꯥꯏꯔꯝ ꯑꯗꯨꯋꯥꯏꯗ ꯑꯗꯨꯝ ꯌꯣꯛ ꯁꯨꯡꯕ ꯌꯥꯔꯦ ꯑꯗꯨꯒ ꯐꯤꯒ ꯇꯣꯡꯉ ꯆꯪꯗꯨꯣꯏꯅꯤ
ꯎꯝ ꯑꯩꯈꯣꯏꯒꯤ
ꯀꯩꯅꯣꯗꯤ ꯂꯣꯛꯇꯥꯛ ꯃꯌꯥꯏꯒꯤꯗ ꯂꯩꯅꯕꯁꯦ
ꯑꯣ ꯑꯗꯨ ꯍꯥꯟꯅ ꯕꯨꯛꯀꯤꯡ ꯇꯧꯒꯗ꯭ꯔꯥ ꯀꯃꯥꯏꯅ ꯇꯧꯔꯗꯒꯦ ꯑꯗꯨꯒ
ꯑꯣ ꯃꯥꯅꯦ ꯃꯥꯅꯦ ꯑꯗꯨꯝ ꯇꯧꯒꯗꯕꯅꯦ ꯑꯩꯈꯣꯏꯅ ꯍꯥꯟꯅ ꯃꯤ ꯂꯩ ꯂꯩꯇꯦꯗꯣ ꯑꯗꯨꯒꯤ ꯃꯇꯨꯡ ꯏꯟꯅ ꯑꯩꯈꯣꯏꯅ ꯍꯥꯟꯅ ꯍꯟꯗꯦꯟ ꯅꯨꯃꯤꯠꯇ ꯑꯣꯏꯔꯦ ꯃꯤ ꯌꯥꯝ ꯆꯤꯟꯅꯗꯣꯏꯅꯤ ꯑꯩꯈꯣꯏꯅ ꯍꯥꯟꯅ ꯇꯧꯍꯧꯗꯕ ꯌꯥꯔꯣꯏꯣꯏ ꯑꯗꯨꯝꯗꯤ
ꯎꯝ ꯃꯤꯗꯒ ꯄꯩꯁꯥ ꯆꯠꯄ ꯆꯥꯔꯣ ꯀꯤꯠꯆꯟ ꯀꯩ ꯀꯔꯥ ꯊꯣꯡꯐꯝ ꯆꯥꯐꯝ ꯀꯃꯥꯏꯅꯣ ꯃꯁꯤꯡꯒꯤ ꯄꯩꯁꯥ ꯂꯧꯕꯅꯦ ꯎꯝ
ꯎꯝ ꯑꯗꯨꯗꯨꯒ ꯌꯥꯝ ꯐꯖꯕꯅꯦ ꯃꯐꯝꯗꯨꯣ ꯑꯩꯈꯣꯏꯅꯒ ꯂꯩꯔꯤꯕꯔꯤꯁꯦ ꯃꯌꯥꯏ ꯑꯣꯏꯔꯛꯇꯒ ꯂꯩꯔꯦ ꯍꯥꯏꯔꯁꯨ ꯐꯤꯁꯨ ꯇꯣꯡꯉ ꯆꯠꯇꯣꯏꯅꯦꯕꯀꯣ ꯇꯨꯝ ꯍꯧꯒꯠꯂꯛꯄꯒꯗꯤ ꯑꯃꯨꯛ ꯀꯩ ꯍꯥꯏꯅꯤ ꯅꯨꯡꯗꯥꯡꯗ ꯐꯨꯝꯁꯤ ꯃꯌꯥꯝꯁꯤꯅ ꯇꯥꯎꯔꯒ ꯂꯩꯕꯅꯤ ꯍꯥꯏꯅ ꯅꯨꯡꯁꯤꯠ ꯁꯤꯜꯂꯛꯑꯒ ꯃꯄꯥꯟ ꯃꯌꯥꯏꯗꯒ ꯂꯩꯔꯝꯗꯣꯏꯅꯦꯕ ꯑꯗꯨꯝ ꯍꯧꯒꯠꯂꯛꯑꯀꯥꯟꯗꯅ
ꯎꯝ ꯉꯥ ꯐꯥꯕꯒ ꯄꯨꯔꯛꯅꯤ ꯌꯥꯕ꯭ꯔꯖꯥꯔꯣ ꯑꯗꯨꯖꯗꯣ
ꯌꯥꯏ ꯌꯥꯏ ꯉꯅꯥꯁꯥꯗ ꯈꯨꯛꯇꯂ ꯌꯥꯏ ꯑꯗꯨ ꯉꯥ ꯐꯥꯅꯕꯒꯤ ꯀꯩꯅꯣꯒꯗꯣ ꯄꯂꯛꯎꯅꯦ ꯑꯗꯨꯒ ꯃꯣꯏ ꯑꯇꯩ ꯒꯥꯔꯤꯁꯤ ꯂꯣꯏꯅ ꯄꯥꯎ ꯄꯤꯅꯈ꯭ꯔꯒ ꯁꯨꯃꯥꯏ ꯁꯨꯃꯥꯏꯅ ꯇꯧꯔꯒ ꯁꯤꯂꯁꯦꯅ
ꯌꯥꯏ ꯌꯥꯏ ꯂꯩ ꯑꯗꯨꯗ ꯅꯨꯡꯗꯥꯡ ꯑꯃ ꯂꯦꯛꯑꯅꯤꯅꯦ
ꯗ
ꯝ ꯑꯔ ꯁꯤ ꯀꯥꯏꯅ ꯃ ꯃꯇꯝꯝ ꯑꯗꯨꯝ ꯌꯥꯏ ꯑꯗꯨ ꯇꯧꯁꯤꯜꯂꯁꯤ ꯑꯗꯨꯃꯥꯏꯅ ꯑꯗꯨ ꯐꯖꯅ ꯑꯩꯈꯣꯏ ꯄꯨꯂꯞ ꯄꯥꯎ ꯐꯥꯎꯅꯔꯛꯑꯒ ꯁꯪꯕ ꯁꯪꯗꯕ ꯍꯥꯏꯕꯗꯨ ꯈꯟꯅꯔꯒ ꯅꯨꯃꯤꯠ ꯑꯃ ꯂꯦꯞꯄꯁꯤ
ꯑꯗꯨ ꯑꯩꯈꯣꯏꯒꯤ ꯏꯟꯁꯥꯡ ꯀꯩꯀꯩꯁꯤꯗꯤ ꯀꯩꯀꯩ ꯂꯩꯁꯜꯂꯒ ꯂꯣꯏ ꯄꯨꯈꯤ ꯑꯗꯨꯅꯤꯅ ꯑꯗꯨꯒꯤ ꯍꯥꯟꯅ ꯤꯡꯁꯥ ꯄꯥꯍꯧꯔꯁꯤ
ꯎꯝ ꯎꯝ ꯑꯗꯨꯒ ꯍꯧꯖꯤꯛꯀꯤ ꯂꯩꯒꯗꯧꯕ ꯈꯣꯠꯀꯗꯧꯕꯁꯤꯡ ꯒꯤ ꯃꯐꯝꯗꯨꯒꯤ ꯄꯩꯁꯥꯅ ꯀꯌꯥ ꯀꯌꯥ ꯂꯧꯕ ꯈꯣꯠꯄ ꯑꯗꯨꯗꯣ ꯅꯝꯕꯔꯒꯨꯝꯕꯗꯤ ꯂꯩꯌꯦꯕꯣ ꯀꯃꯥꯏꯅ
ꯊꯠꯈꯤ ꯂꯨꯄꯥ ꯀꯌꯥ ꯂꯧꯈꯤꯕꯅꯣ ꯑꯗꯤ ꯍꯤꯌꯥꯡꯊꯥꯡꯁꯨ ꯆꯪꯈꯤꯁꯦ ꯍꯥꯏꯕꯅ ꯍꯤꯌꯥꯡꯊꯥꯡꯒꯤꯁꯨ ꯀꯌꯥ ꯀꯌꯥ ꯂꯧꯒꯦ ꯈꯣꯠꯀꯦ ꯑꯗꯨꯣ
ꯑꯗꯨꯝ ꯎꯝ
ꯑꯗꯨꯝ ꯑꯉꯟꯕꯗꯒꯤ ꯍꯧꯔꯁꯤꯕ
ꯌꯥꯏ ꯌꯥꯏ ꯀꯅꯥ ꯀꯅꯥ ꯄꯥꯎ ꯐꯥꯎꯅꯔꯤꯒꯦ ꯍꯧꯖꯤꯛꯁꯤꯕ
ꯅꯪ ꯑꯌꯥꯝꯕ ꯑꯗꯨ ꯄꯥꯎ ꯐꯥꯎꯅꯔꯤ
ꯗꯤ ꯍꯥꯏꯐꯦꯠ ꯄꯥꯎ
ꯆꯠꯄ ꯌꯥꯗꯕꯒꯤ ꯑꯣꯏ ꯌꯥꯗꯕꯅꯤ ꯊꯥꯏꯅ ꯑ ꯆꯠꯄ ꯌꯥꯔꯤꯉꯩꯗꯗꯤ ꯒꯦꯜꯖꯥꯡꯒ ꯑꯗꯨꯣ ꯐꯖꯕꯅꯤꯀꯣ ꯆꯨꯔꯆꯥꯟꯄꯨꯔ ꯁꯥꯏ
ꯑꯗꯩ ꯃꯣꯏꯔꯥꯡ ꯌꯧꯔꯕꯅꯤꯅ ꯒꯦꯜꯖꯥꯡꯗꯨꯁꯨ ꯑꯗꯨꯝ ꯌꯧꯁꯤꯟ ꯌꯥꯔ ꯄꯣꯠꯅꯤꯅ ꯎꯝ ꯑꯗꯨ ꯃꯣꯔꯦꯔꯣꯝꯗꯁꯨ ꯃꯣꯔꯦ ꯂꯝꯕꯤꯗꯁꯨ ꯐꯖꯕ ꯑꯃ ꯂꯩꯕꯗꯤ ꯀꯦꯐꯦ ꯃꯃꯤꯡꯕꯨ ꯀꯅꯣ ꯀꯥꯎꯔꯤꯅꯦ ꯑꯗꯨꯁꯨ ꯑꯗꯨꯝ ꯂꯝꯕꯤꯁꯨ ꯐꯔꯦ ꯅꯨꯡꯉꯥꯏꯗꯣꯏꯅꯤ ꯏꯔꯥꯡꯅ ꯂꯩꯔꯝꯗ꯭ꯔꯗꯤ
ꯃꯥꯟ ꯇ ꯑꯣꯏꯣꯏꯁ
ꯅꯪꯅꯁꯨ ꯄꯥꯎꯗꯣ ꯍꯥꯏꯈ꯭ꯔꯣ ꯃꯌꯥꯝꯗꯣ ꯑꯩꯅꯁꯨ ꯍꯥꯏꯔꯒꯦ ꯑꯗꯨꯒꯤ
ꯀꯌꯥ ꯐꯥꯎꯅꯍꯔ ꯀꯌꯥ ꯒ꯭ꯔꯨꯞ ꯁꯦꯝꯃꯒ ꯑꯗꯨ ꯁꯨꯃꯥꯏꯅ ꯇꯧꯗꯅ
ꯁꯤꯒꯤ ꯅꯨꯃꯤꯠꯁꯤꯗ ꯆꯠꯂꯁꯤ ꯈꯣꯠꯂꯁꯤꯅ ꯇꯧꯔꯒ ꯑꯗꯨꯝ ꯍꯥꯏꯕ ꯑꯗꯨ ꯃꯦꯟ ꯑꯣꯏꯅ
ꯎꯝ
ꯃꯦꯟ ꯑꯣꯏꯅ ꯑꯩꯈꯣꯏꯒꯤ ꯄ꯭ꯂꯥꯟꯁꯤꯗꯤ ꯂꯣꯛꯇꯥꯛꯇ ꯂꯦꯛꯄꯒꯤ ꯄ꯭ꯂꯥꯟꯁꯦ ꯑꯣꯏꯔꯁꯦ ꯑꯗꯨꯗꯨꯒ ꯑꯇꯣꯞꯄ ꯁꯥꯏꯠ ꯃꯌꯥꯝꯗꯨꯁꯨ ꯑꯗꯨꯝ ꯆꯪꯉꯛꯁꯦꯕ ꯉꯜꯂꯒꯗꯤ ꯍꯧꯖꯤꯛ ꯑꯩꯈꯣꯏꯅ ꯈꯟꯅꯗꯣꯏꯁꯦ ꯃꯣꯏꯔꯥꯡꯐꯧ ꯆꯠꯄ ꯃꯇꯝꯁꯤꯗ ꯀꯩ ꯍꯥꯏꯅꯤ ꯁꯦꯟꯗ꯭ꯔꯥꯒꯤꯗꯨꯗꯒꯤ ꯂꯦꯛꯄ ꯌꯥꯕꯁꯦ ꯀꯩꯅꯣ ꯂꯩꯔꯅꯤ ꯑꯗꯨꯗꯁꯨ ꯂꯩꯔꯅꯤ ꯑꯗꯨ ꯅꯠꯇꯕꯤꯗ
ꯄꯤꯗꯕꯨ
ꯈꯔ ꯆꯪꯁꯤꯜꯂꯒ ꯂꯩꯕ ꯂꯝꯗꯣ ꯀꯔꯤꯔꯤꯕ
ꯀꯩꯕꯨꯜ ꯂꯝ ꯆꯥꯎꯈꯤꯗꯨꯗ ꯑ ꯑꯩꯈꯣꯏꯕꯨ ꯂꯝꯖꯥꯎꯁꯤꯗꯤ ꯑꯗꯨꯝ ꯆꯪꯕ ꯌꯥꯔꯦ ꯑꯗꯩꯗꯒꯤ ꯊꯥꯡꯒ ꯇꯥꯕ ꯊꯥꯡꯒ ꯀꯔꯥꯡ
ꯑꯥ ꯑ ꯊꯥꯡꯒ ꯀꯔꯥꯡ ꯀ ꯑꯗꯨꯒꯤꯗꯨꯗꯁꯨ ꯌꯥꯝ ꯐꯖꯕ ꯂꯩ ꯍꯥꯏꯌꯦꯕ
ꯑꯗꯨꯗꯤ ꯒꯥꯔꯗꯦꯟ ꯑꯃꯁꯨ ꯂꯩꯇ ꯍꯥꯏꯗꯤ ꯁꯦꯟꯗ꯭ꯔꯥ ꯃꯄꯥꯟ ꯑꯗꯨꯋꯥꯏꯗ
ꯑꯧ ꯑꯧ ꯂꯩꯌꯦ ꯑꯦ ꯍꯧꯖꯤꯛꯇꯤ ꯍꯤ ꯇꯣꯡꯐꯝꯒ ꯂꯣꯏꯅ ꯀꯩꯅꯣ ꯇꯧꯔꯦ ꯁꯥꯔꯚꯤꯁ ꯇꯧꯔꯦ
ꯑꯗꯨꯒ ꯑꯗꯨꯒꯤ ꯀꯩꯅꯣꯗꯨꯁꯨ ꯊꯥꯏꯅ ꯑꯩꯈꯣꯏꯅ ꯆꯪꯈꯤꯕꯗ ꯐꯖꯈꯤꯕꯅꯦ ꯑꯣꯝꯕ ꯒꯥꯔꯗꯦꯟ ꯍꯥꯏ ꯀ꯭ꯔꯝꯍꯌꯔ ꯌꯠ
ꯎꯝ
ꯎꯝ ꯑꯗꯨꯗꯤ ꯅꯨꯡꯗꯥꯡꯗꯨ ꯂꯦꯛꯎꯔꯒ ꯍꯜꯂꯛꯄꯒꯤ ꯂꯝꯕꯤꯗꯤ ꯁꯨꯝ ꯀꯛꯆꯤꯡ ꯂꯣꯝꯗꯒꯤꯩ ꯍꯜꯂꯛꯑꯁꯨ ꯌꯥꯏꯑꯅ ꯀꯛꯆꯤꯡ ꯕꯖꯥꯔꯗ ꯑꯌꯨꯛꯇ ꯆꯥꯒꯨꯝꯕ ꯀꯩꯒꯨꯝꯕ ꯈꯔ ꯊꯛꯂ ꯉꯟꯅ ꯑꯗꯨꯝ ꯍꯜꯂꯛꯁꯦ ꯍꯥꯏꯔꯣ ꯑꯗꯨꯒ
ꯀꯛꯆꯤꯡ ꯔꯣꯝꯗ ꯍꯜꯂꯑꯒꯗꯤ ꯀꯛꯤꯡ ꯔ
ꯀꯛꯆꯣꯗ ꯂꯥꯡꯒꯣꯜ ꯀꯔꯤ ꯁꯣꯔꯤ ꯀꯩꯅꯣꯝꯃ ꯂꯩꯕꯗꯣ ꯅꯪꯣꯄꯤ ꯅꯪꯣꯇꯄꯤꯤ ꯑ ꯂꯥꯡꯈꯣꯏ ꯑꯗꯨꯁꯨ ꯌꯧꯁꯤꯜꯜꯂꯝꯁꯤꯔꯣ ꯑꯗꯨꯕꯨ ꯆꯕ ꯌꯥꯏ ꯑꯗꯨ ꯍꯧꯖꯤꯛꯐꯣꯠꯁꯤ ꯏꯔꯥꯡ ꯃꯇꯥꯁꯤꯗ
ꯈꯪꯗ ꯅꯍꯦꯁ ꯌꯦꯡꯉꯣꯅꯦ ꯃꯅꯤꯄꯨꯔꯒꯤ ꯐꯖ ꯐꯖꯕ ꯃꯐꯝꯈꯩꯁꯤꯅꯦ ꯑꯩꯈꯣꯏꯅ ꯑꯝꯇ ꯆꯠꯄ ꯐꯪꯗ꯭ꯔꯤꯁꯦ
ꯑꯗꯨꯅꯤ ꯏꯔꯥꯡꯁꯤꯅ ꯑꯃꯝ ꯑꯃ ꯂꯣꯏꯕ ꯅꯥꯏꯗꯦ ꯈꯪꯗꯦ ꯈꯪꯗꯦ ꯆꯠꯄ ꯌꯥꯕ ꯃꯐꯝꯈꯩꯗꯣ ꯍꯟꯗꯛꯀꯤ ꯃꯇꯥꯡꯁꯤꯗ ꯆꯠꯍꯧꯅꯕ ꯇꯧꯁꯤꯀꯣ ꯄꯨꯟꯗꯕꯁꯨ ꯀꯨꯏꯔꯦ ꯅꯣꯡ ꯐꯥꯗ ꯄꯨꯜꯂꯒ ꯀꯣꯏꯊꯕ ꯌꯥꯏ ꯑꯗꯨꯗꯒꯤ ꯏꯟꯁꯥꯡꯁꯨ ꯈꯔ ꯍꯥꯎ ꯂꯣꯏꯔꯦ ꯌꯥꯏ ꯀꯩ ꯃꯊꯦꯜ ꯑꯣꯏꯅ ꯇꯧꯁꯦ ꯍꯥꯏꯅꯣ
ꯑꯩꯗꯤ ꯄꯣꯛꯅ ꯈꯔ ꯄꯥꯝꯃꯦ ꯑꯗꯨꯅꯩꯅꯦ
ꯑꯩꯁ ꯑꯍꯥꯎꯕꯅꯤ ꯀꯩꯅꯣ ꯑꯗꯨꯗꯤ
ꯎꯝ ꯃꯥꯅꯤ ꯃꯥꯅꯤ ꯐꯔꯦꯁꯦ ꯑꯗꯨ ꯁꯣꯏꯗꯅꯕ ꯅꯪ ꯑꯗꯨꯏ ꯑꯗꯥ ꯑꯥ ꯑꯝ ꯑꯇꯣꯞꯄ ꯃꯌꯥꯝꯗꯣ ꯑꯝꯇ ꯄꯥꯎ ꯐꯥꯎꯖꯤꯜꯂꯁꯦ ꯑꯗꯨꯗꯨꯒꯅꯦ ꯑꯥ ꯌꯥꯝ ꯊꯨꯅ ꯁꯤꯟꯖꯟꯅꯕ ꯇꯧꯔꯁꯦ ꯎꯝ ꯎꯝ ꯐꯔꯦ ꯐꯔꯦ ꯑꯗꯨꯗꯤ ꯑꯩ
ꯑꯩ ꯄꯥꯎ ꯐꯥꯎꯅꯔꯒ ꯍꯥꯏꯔꯛꯑꯒꯦꯀꯣ ꯑꯥ ꯊꯝꯃꯦ ꯊꯝꯃꯦ ꯒꯨꯗ ꯅꯥꯏꯠ ꯒꯨꯗ ꯅꯥꯏꯠ ꯎꯝ ꯎꯝ ꯒꯨꯠ ꯅꯥꯏꯠ ꯒꯨꯗ ꯅꯥꯏꯠ